ꯇꯥꯔꯕꯨꯣ
ꯍ ꯇꯥꯏ ꯇꯥꯏ ꯂꯩꯒꯌꯥ
ꯌꯨꯝꯗ ꯂꯩꯌꯦ ꯑꯩꯕꯨꯗꯤ
ꯀꯝ ꯀꯣꯏ ꯍꯂꯛ ꯋꯥ
ꯍꯜꯂꯛꯄꯁꯦ ꯄꯨꯡ ꯃꯉꯥ ꯃꯈꯥꯏ ꯈꯤꯇꯪ ꯍꯦꯜꯂꯦ ꯑꯩꯅ ꯌꯨꯝ ꯌꯧꯔꯛꯄꯗ
ꯁꯤꯈꯤꯇꯪ ꯄꯤꯛ ꯇꯛ ꯅꯣꯏ ꯇꯥꯏꯅꯦ
ꯍꯣꯏ ꯈꯤꯇꯪ ꯄꯤꯛꯅ ꯇꯥꯕꯅꯦ ꯎ ꯑꯗꯨꯅ ꯈꯔ ꯀꯟꯅ ꯍꯦꯛ ꯉꯥꯡꯉꯨ
ꯑꯣ ꯑꯩꯗꯤ ꯂꯩ ꯁꯤꯗ ꯁꯟ ꯁꯟꯗꯤꯕꯗ ꯍꯟ ꯂꯛ ꯔꯥꯗ ꯐꯟ ꯇꯔꯛ ꯅꯤꯗ ꯀꯔꯤ ꯇꯧꯔꯦ ꯆꯠꯄ꯭ꯔꯥ ꯆꯠꯇ꯭ꯔꯥ ꯂꯩꯇ꯭ꯔꯤꯅꯦ ꯂꯩꯔꯤꯅꯦ ꯑꯩꯌꯨ ꯄꯨꯡ ꯅꯤꯄꯥꯟꯗ ꯍꯜꯂꯦ ꯑꯗꯨ ꯉꯍꯥꯛꯇꯪ ꯁꯨꯝ ꯊꯣꯛꯣꯂꯛꯑꯒ ꯀꯃꯥꯏꯅ ꯇꯧꯧꯕꯅꯣ ꯍꯥꯏꯕꯗ ꯎꯔꯗꯧꯄꯅꯤꯗꯥ
ꯁꯟꯗꯦ ꯁ ꯁꯦ ꯑꯩꯅ ꯂꯧꯈꯤꯕꯗꯤ ꯌꯥꯏ ꯑꯗ ꯂꯧꯗꯕꯩꯅꯦ ꯑꯩꯅ
ꯋꯥꯟꯁꯤ ꯏꯅ ꯑ ꯊꯥꯡꯒꯤ ꯑꯃꯨꯛꯇꯅꯤ ꯍꯥꯏꯗꯥꯏꯅꯦ
ꯑꯗꯨꯅ ꯏꯪꯒ꯭ꯔꯦꯖꯤ ꯌꯥꯝ ꯍꯩꯕ ꯋꯥꯔꯤꯔꯣ ꯏꯪꯒ꯭ꯔꯤꯖꯗ ꯑꯣꯏꯅ ꯉꯥꯡꯉꯒꯦ ꯍꯥꯏꯔꯣꯅ
ꯑ
ꯠꯇꯦꯣꯏꯅꯤꯗ ꯀꯩꯅꯣꯗ ꯁꯝꯊꯔꯀꯥꯟꯗ ꯑꯗꯨ ꯋꯥꯔꯣꯅꯦꯃꯃ ꯑꯩꯗꯤ ꯑꯌꯨꯛ ꯋꯥꯈꯟꯗꯅ ꯑꯃꯨꯛ
ꯃꯥꯟ ꯁꯤ ꯅꯨꯄꯥꯁꯤꯦ ꯀꯥꯏ ꯂꯩꯕꯅꯣꯗ ꯇꯣꯛꯄꯅꯦ ꯑꯗꯨꯗ ꯁꯤꯅ ꯀꯅꯥꯗ ꯍꯪꯉꯤꯕ
ꯀꯩꯅꯣ ꯀꯅꯥꯗ ꯍꯪꯉꯤꯕ ꯍꯥꯏꯕꯨ
ꯁꯤ ꯀꯩꯅꯣ ꯇꯁꯤ ꯌꯥꯒ
ꯌꯥꯔꯦ ꯑꯗꯨ ꯃꯣꯏꯒꯤꯗꯣ ꯑꯗꯨꯒꯤ ꯋꯥꯔꯤ ꯁꯥꯟꯅꯕ ꯌꯥꯗꯦ ꯑꯇꯣꯞꯄ ꯑꯃ ꯁꯥꯟꯅꯁꯤ ꯅꯪ ꯆꯥꯛ ꯆꯥꯔꯕ ꯆꯥꯗ꯭ꯔꯤꯕ
ꯆꯥꯗ ꯆꯥꯗ ꯋꯥꯗ ꯈꯇꯪ
ꯉꯁꯥꯏ ꯑꯌꯨꯛ ꯀꯩꯖꯥꯡ ꯆꯥꯔꯛꯄ ꯄꯨꯡꯉꯥꯡ ꯉꯥꯡꯒꯅꯣ ꯍꯥꯏꯕꯅꯦ ꯑꯃꯅ ꯉꯥꯡꯉꯤꯗ ꯑꯃꯅ ꯉꯥꯡꯁꯤꯟꯒꯅꯨ ꯍꯥꯏꯕ
ꯑ ꯑꯇꯪ ꯀꯩꯅꯣ ꯑꯇꯪ ꯀꯩꯅꯣ ꯆꯣꯡꯗ꯭ꯔ ꯉꯥꯡꯉꯗꯨꯅꯤ
ꯅ ꯍꯥꯏꯒꯅꯦ
ꯑꯁ ꯉꯁꯥꯏ ꯍꯥꯏꯌꯨ ꯀꯩꯅ ꯅꯪ ꯆꯥꯔꯛꯀꯦ ꯍꯥꯏꯕꯅꯤ ꯕꯣꯟꯙꯨꯋꯣ
ꯑ ꯉꯆꯥꯔꯛꯦ
ꯀꯔꯤ ꯇꯧꯕꯒꯤ
ꯁꯨꯝ ꯁꯗꯤ ꯑꯣꯏꯅꯅ ꯑꯦꯗ ꯅꯅꯨꯡꯉꯥꯏ ꯑꯣꯏꯔꯦ ꯀꯩꯅꯣꯝꯈꯛ ꯁꯨꯝ ꯆꯥꯁꯦꯕ ꯑꯩꯅ ꯑꯌꯨꯛꯇ ꯁꯨꯝ ꯆꯥꯅꯤꯡꯉꯥꯏ ꯈꯔꯗꯤ ꯊꯦꯡꯉꯦꯀꯣ ꯃꯥ ꯉꯔꯥꯡ ꯅꯥꯗꯩ ꯃꯆꯥ ꯅꯨꯡꯉꯥꯏꯇꯦ ꯍꯥꯏꯕꯗꯨꯗ ꯑꯩ ꯀꯩꯅꯣꯝꯈꯛ ꯁꯨꯝ ꯆꯥꯅꯤꯡꯉꯤ ꯑꯐꯨꯠꯄ ꯑꯣꯏꯅ ꯑꯗꯣ ꯂꯩꯔꯨꯨꯔꯦ ꯌꯦꯟꯗꯣ ꯈꯤꯇꯪ ꯑꯗꯣ ꯐꯨꯠꯂꯒ ꯑꯩꯅ ꯇꯧꯈ꯭ꯔꯦ ꯆꯛ ꯂꯛ ꯀꯩꯅꯣꯃ ꯂꯥꯛꯇꯦ ꯑꯩꯀ ꯀꯩ ꯄꯩꯈꯥꯅꯣꯒ ꯑꯦꯛꯖꯥꯝ ꯂꯩ ꯍꯥꯏꯗꯨꯗ ꯂꯥꯛꯇ꯭ꯔꯦꯃ ꯍꯥꯏꯗꯔꯣ ꯍꯥꯏꯕꯅꯦ ꯑꯗꯨ ꯑꯗꯨꯒ ꯁꯨꯇꯤ ꯂꯩꯇ ꯀꯦꯑꯦ ꯈꯪꯗꯦ ꯑꯥꯏ ꯁꯨꯝ ꯆꯥꯅꯤꯡꯕ ꯉꯔꯥꯡ ꯅꯅꯥꯏꯔꯤꯁ ꯃꯥꯁꯨ ꯃꯁꯥ ꯑꯗꯨꯉꯥꯏꯇ ꯂꯩꯔꯦꯗꯅ ꯑꯩꯅ ꯑꯦ ꯑꯩ ꯊꯣꯡꯉꯒꯦ ꯑꯩ ꯐꯨꯠꯂꯒꯦ ꯑ ꯐꯨꯂꯝ ꯑꯃꯝꯕ ꯀꯨꯀꯔꯗꯨꯅ ꯁꯨꯝ ꯌꯥꯖꯤꯜꯂꯛꯇ ꯁꯨꯝ ꯌꯥꯖꯤꯜꯂꯛꯇ ꯁꯨꯝ ꯌꯥꯖꯤꯜꯂꯛꯇ ꯏꯁꯤꯡꯈꯤꯇꯪꯒ ꯍꯥꯞ ꯃꯍꯤ ꯁꯨꯝ ꯑꯣꯏꯅꯉꯥꯏ ꯈꯤꯇꯪ ꯍꯥꯞꯄꯗꯨꯁꯨ ꯑꯗꯨ ꯄꯨꯝꯀꯪ ꯍꯥꯏꯗꯤ ꯄꯨꯔꯥ ꯀꯩꯅꯣꯅꯤ ꯅꯩꯅ ꯀꯃꯥꯏꯅ
ꯃꯁꯤ ꯊꯕꯛ ꯆꯠꯇ꯭ꯔꯕꯣ
ꯉꯁꯤ ꯉꯁꯤ ꯅꯣꯡꯃꯥꯏꯖꯤꯡ ꯑꯣꯏꯔꯁꯨ ꯆꯠꯈꯤ ꯃꯥ ꯆꯤꯟꯕꯅ ꯉꯁꯤ ꯉꯔꯥꯡꯁꯤ ꯀꯩ ꯀꯃꯥꯏꯅ ꯇꯧꯏꯅ ꯈꯪꯗꯦ ꯃꯥꯁꯨ ꯀꯣꯏꯆꯤꯟ ꯑꯃꯝ ꯆꯤꯜꯂꯦ ꯅꯩꯅ ꯀꯃꯥꯏꯅ ꯇꯧ ꯅꯩ ꯅꯩ ꯀꯩꯅꯣꯒ ꯀꯌꯥꯝ ꯂꯥꯛꯀꯦ ꯅꯣꯏ ꯃꯤꯗꯣ
ꯑꯁ ꯑꯗꯨꯏ ꯃꯇꯥꯡꯁꯨ ꯁꯥꯟꯅꯅꯤꯡꯗꯦ ꯑꯩ ꯑꯗꯨꯝ ꯁꯥꯟꯅꯔꯛꯀꯦ ꯌꯥꯔꯦ ꯅꯪ ꯉꯥꯉꯡꯑꯅꯨ ꯅꯪ ꯑꯃꯨꯛ ꯇꯨꯃꯤꯟꯅ ꯂꯩꯔꯣ ꯑꯩ ꯀꯨꯏꯁꯟ ꯈꯔ ꯍꯪꯉꯛꯗꯩ ꯅꯪꯉꯣꯟꯗ ꯍꯧꯖꯤꯛ
ꯎꯝ
ꯍꯧꯖꯤꯛꯀꯥꯟꯁꯦ ꯕꯤꯖꯤꯅꯦꯁ ꯇꯧꯕꯗ ꯀꯔꯤꯅ ꯈ꯭ꯋꯥꯏꯗꯒꯤ ꯉꯝꯅ ꯆꯠꯀꯦ
ꯑꯗꯨꯗꯤ ꯑꯩ ꯈꯤꯇꯪꯗꯤ ꯈꯪꯗ꯭ꯔꯤ ꯍꯥꯏꯇꯥꯔꯦ ꯄꯣꯠꯁꯤ ꯍꯥꯏꯗꯤ ꯌꯦꯡꯗ꯭ꯔꯦ ꯍꯥꯏꯇꯥꯔꯦ ꯄꯥꯕꯁꯤ ꯑꯗꯨꯝꯕꯗꯨꯗꯤ ꯈꯔ ꯀꯩꯅꯣ ꯇꯧꯔꯦ ꯌꯦꯡꯗꯦꯕ ꯄꯩꯈꯥ ꯅꯣꯡꯈꯥꯁꯦ ꯈꯔ ꯁꯨꯝ ꯄꯥꯔꯤꯕꯅꯦꯅ ꯈꯪꯗ꯭ꯔꯦ ꯍꯥꯏꯇꯥꯔꯦ
ꯅꯪꯅ ꯈꯪꯕꯁꯦ ꯀꯔꯤ ꯈꯪꯉꯤ ꯅꯪꯅ ꯈꯤꯇꯪ ꯁꯥꯟꯅꯕꯗ ꯅꯨꯡꯉꯥꯏꯒꯗꯕ ꯑꯃ ꯍꯥꯏꯔꯛꯎꯅꯦ
ꯍꯪꯅꯤ ꯃꯩꯅꯗꯤ ꯁꯨꯝ ꯈꯔꯗꯤ ꯇꯧꯅꯤ ꯃꯣꯏ ꯀꯩꯅꯣꯁꯦ ꯑꯩꯈꯣꯏꯒꯤ ꯑ ꯐꯥꯔꯃꯤ ꯉꯥꯡ ꯀꯥꯡ ꯇꯧꯅꯔꯤꯁꯤ ꯈꯤꯇꯪꯡꯗꯤ ꯑ ꯑꯗꯨ ꯅꯣꯏꯅ ꯈꯤꯇꯥꯡ ꯑꯩꯈꯣꯏ ꯎ ꯌꯥꯝ ꯀꯣꯝꯅ ꯍꯥꯏꯕꯅꯤ
ꯌꯥꯔꯦ ꯄꯦꯕꯥ ꯄꯦꯕꯥ ꯇꯧꯔꯅꯨ ꯃꯌꯥ ꯏꯪ ꯑ ꯎꯪ ꯇꯧꯔꯨꯗꯕꯤꯗ ꯀꯣ ꯂꯌꯥ ꯁꯦꯡ ꯁꯦꯡꯅ ꯍꯥꯏꯕ ꯇꯝꯃꯨ
ꯎ ꯋꯥ ꯎ ꯋꯥ ꯇꯧꯗꯦ ꯅꯪꯗꯅꯦ
ꯑꯁꯤ ꯋꯥꯊꯤ ꯋꯥꯔꯦꯝꯗꯨꯣ ꯀꯣꯏꯊꯔꯒ ꯉꯥꯡ ꯂꯩꯔꯅꯨ ꯍꯥꯏꯕ ꯃꯤꯅ ꯃꯤꯅ ꯉꯥꯡꯉꯤꯁꯦ ꯁꯥꯡꯅ ꯁꯥꯡꯅ ꯉꯥꯡ ꯌꯥꯅꯉꯥꯏꯒꯤꯅꯦ ꯍꯪꯉꯛꯀꯦ ꯍꯥꯏꯁꯦ ꯅꯪꯗꯣ ꯍꯩꯇ꯭ꯔꯕꯅꯤꯅ ꯑꯩꯅ ꯉꯥꯡꯉꯛꯀꯦ ꯑꯗꯨꯒ ꯈꯨꯝꯅꯉꯥꯏꯗꯣ ꯍꯣꯠꯅꯔꯛꯑꯣ ꯍꯥꯏꯕ ꯅꯪ ꯑꯩꯉꯣꯟꯗ ꯀꯩꯝꯇ ꯍꯪꯉꯛꯇ꯭ꯔꯁꯨ
ꯌꯥꯝ ꯌꯥꯝꯅ ꯀꯩꯅꯣ ꯑꯣꯏꯅ ꯁꯥꯟꯅꯔꯣ ꯑꯗꯨꯝ ꯏꯆꯝ ꯆꯝꯅ ꯍꯥꯏꯔꯣ ꯍꯥꯏꯔꯣ
ꯇꯨꯃꯤꯟ ꯇꯥꯎꯕ ꯑꯗꯨꯃꯛ ꯑꯩꯅ ꯉꯥꯡꯕ ꯑꯗꯨ ꯂꯣꯏꯈ꯭ꯔꯀꯥꯟꯗꯨꯗ ꯍꯥꯏꯔꯛꯑꯣꯕ ꯑꯗꯨꯃꯥꯏꯅ ꯑꯩꯅ ꯉꯥꯡꯉꯤꯉꯩꯗ ꯉꯥꯡꯁꯤꯜꯂꯛꯀꯅꯣ ꯍꯥꯏꯕ ꯈꯪꯉꯕ ꯑꯗꯨ ꯑꯣꯏꯔꯗꯤ ꯀꯩꯝ ꯀꯥꯟꯅꯗꯦ ꯍꯥꯏꯕ ꯚꯣꯏꯁ ꯑꯅꯤꯗꯣ ꯄꯨꯟꯁꯤꯜꯂ ꯆꯠꯂꯕꯅꯤꯅ ꯃꯤꯗꯣ ꯇꯥꯐꯝ ꯈꯪꯗ꯭ꯔꯕꯅꯤꯅ ꯀꯩꯝ ꯀꯥꯟꯅꯗꯦ ꯍꯥꯏꯕ ꯒ꯭ꯌꯥꯟ ꯇꯥꯏꯀꯣ ꯒ꯭ꯌꯥꯟ ꯇꯥꯔꯁꯨ ꯇꯥꯏ ꯈꯨꯝꯃꯛꯀꯅꯣ ꯑꯩ ꯉꯥꯡꯂꯣꯏꯔꯀꯥꯟꯗ ꯑꯗꯨꯝ ꯀꯣꯟꯅ ꯉꯥꯡꯉꯛꯑꯣꯕ ꯑꯩꯅ ꯉꯥꯡꯉꯦꯗ ꯉꯥꯡꯁꯤꯜꯂꯛꯀꯅꯣꯕ ꯑꯩꯅ ꯍꯥꯏꯔꯤꯁꯤꯅ ꯍꯧꯔꯛꯑꯒꯦ ꯍꯧꯖꯤꯛ ꯅꯪꯅ ꯐꯥꯔꯃꯤꯡ ꯄꯥꯝꯃꯦ ꯍꯥꯏꯔꯕꯅꯤꯅ ꯀꯔꯤ ꯀꯔꯤ ꯐꯥꯔꯃꯤꯡ ꯇꯧꯕꯗꯤ ꯎꯔꯒꯦ ꯅꯪ ꯍꯧꯖꯤꯛꯐꯥꯎꯗ ꯑꯗꯨꯝ ꯁꯝꯂꯞꯅ ꯊꯝꯃꯨ
ꯈꯥꯃꯟꯅ ꯁꯤꯟꯕ ꯑꯗꯒꯤ ꯈꯥꯃꯦꯟ ꯑꯁꯤꯟꯕꯅ ꯅꯝꯅ ꯈꯔ ꯀꯣꯝꯅ ꯇꯧꯏ ꯍꯥꯏꯗꯣꯏꯔꯥ ꯈꯔ ꯅꯨꯡꯉꯥꯏꯅ ꯇꯧꯏꯤ ꯍꯥꯏꯗꯣꯏꯔꯥ ꯅꯠꯇ꯭ꯔꯒ ꯁꯤ ꯀꯣꯕꯤ ꯂꯩ ꯀꯣꯕꯤ ꯂꯩ ꯅꯠꯇꯦꯅꯦ ꯈꯥꯃꯦꯟ ꯈꯥꯃꯦꯟ ꯑꯁꯥꯡꯕꯁꯨ ꯌꯥꯏ ꯑꯗꯨ ꯈꯥꯃꯦꯟ ꯑꯁꯤꯟꯕꯅ ꯑꯩꯈꯣꯏꯅ ꯈꯔ ꯀꯩꯅꯣꯝ ꯑꯣꯏꯅ ꯇꯧꯋꯦ ꯑꯩꯅ ꯁꯨꯝ ꯌꯦꯡꯉꯛꯀꯥꯟꯗ ꯑꯩꯈꯣꯏ ꯅꯥꯀꯟꯗ ꯈꯥꯃꯦꯟ ꯑꯁꯤꯟ ꯐꯖꯅ ꯌꯥꯝ ꯊꯥ ꯌꯥꯎꯋꯦꯕ ꯑꯅ ꯀꯩꯅꯣ ꯋꯥꯏꯅ ꯁꯨꯝ ꯊꯦꯡꯅꯕꯩ ꯅꯠꯇ꯭ꯔꯒ ꯀꯩꯅꯣ ꯌꯦꯟ ꯂꯣꯏꯁꯤꯟꯕ ꯌꯦꯟ ꯌꯦꯟꯕꯣꯟ ꯁꯥꯔꯒ ꯌꯦꯟꯕꯣꯟ ꯊꯝꯕ ꯑꯗꯨꯝ ꯑꯗꯨꯅ ꯈꯔ ꯍꯦꯟꯅ ꯀꯣꯡꯕꯅꯦ ꯑꯇꯩꯗꯤ ꯑꯩ ꯄꯥꯛ ꯈꯪꯗꯦ ꯍꯥꯏꯇꯥꯔꯦ ꯄꯣꯠꯁꯦ
ꯅꯪꯒꯤ ꯃꯣꯗꯅꯥ ꯀꯔꯤ ꯂꯩ ꯏꯅꯣ ꯑꯩꯅ ꯈꯜꯂꯨꯕꯁꯤꯅ ꯅꯪꯅ ꯍꯥꯏꯔꯤꯕ ꯐꯥꯔꯃꯤꯡꯁꯤꯗꯤ ꯑꯗꯨꯝ ꯆꯥꯎꯅ ꯇꯧꯕ ꯍꯥꯏꯕꯗꯤ ꯂꯩꯗꯅ ꯐꯥꯔꯃꯤꯡ ꯇꯧꯕꯁꯤꯗ ꯂꯩ ꯊꯥꯕ ꯌꯥꯏ ꯑꯣꯔ ꯃꯅꯥ ꯃꯁꯤꯡ ꯊꯥꯕ ꯊꯥꯕ ꯌꯥꯏ ꯍꯣꯏ ꯁꯥ ꯉꯥꯒꯤ ꯇꯧꯕꯗꯨꯁꯨ ꯀꯩꯁꯨ ꯀꯥꯏꯗꯦ ꯉꯥ ꯇꯧꯔꯁꯨ ꯌꯥꯏ ꯑꯗꯨ ꯅꯪꯅ ꯈꯨꯝꯃꯤꯁꯤꯕꯨ ꯈꯥꯃꯦꯟ ꯑꯁꯤꯟ ꯐꯥꯔꯃꯤꯡꯁꯤꯕꯨ ꯀꯅꯥꯅ ꯇꯧꯅꯒꯦ ꯍꯥꯏꯕꯅꯤꯗ ꯈꯥꯃꯦꯟ ꯑꯁꯤꯟꯕꯤ ꯍꯥꯏꯕꯁꯤꯗꯤ ꯏꯃꯨꯡꯗ ꯃꯇꯠ ꯃꯥ ꯈꯔ ꯊꯥꯕꯩ ꯋꯥꯅꯤ ꯍꯦꯛꯇ ꯄꯥꯛꯇꯛꯅꯅ ꯆꯥꯎꯅ ꯈꯥꯃꯦꯟ ꯑꯁꯤꯟꯕꯤ ꯑꯩꯈꯣꯏ ꯁ꯭ꯋꯥꯏꯗ ꯀꯅꯥꯅ ꯐꯥꯔꯝ ꯇꯧꯅꯒꯦ ꯍꯥꯏꯕꯅꯤꯅ ꯅꯪ ꯑꯩꯅ ꯍꯥꯏꯁꯦ
ꯅꯠꯇꯦ ꯅꯠꯇꯦ ꯑꯩꯅ ꯑꯩꯁꯦ ꯑꯗꯨꯒꯤ ꯈꯛꯇ ꯅꯠꯇꯦ ꯇꯧꯅꯩꯌꯦꯕꯀꯣ ꯍꯧ ꯀꯩꯅꯣ ꯇꯧꯕꯩꯅꯦꯕ ꯍꯥꯏ ꯍꯥꯏꯗꯤ ꯈꯤꯇꯪ ꯃꯤꯒ ꯃꯥꯟꯅꯗꯕ ꯍꯥꯏꯇꯥꯔꯦ ꯑꯃ ꯇꯧꯋꯦꯕꯀꯣ ꯑꯩꯈꯣꯏ ꯅꯥꯀꯟꯒꯤ ꯀꯛ ꯈꯛ ꯇꯥꯎꯍꯧꯔꯕꯕꯅꯦ ꯈꯥꯃꯦꯟ ꯑꯁꯤꯟꯕꯦ ꯁꯤ ꯃꯇꯝ ꯃꯇꯝꯒꯤ ꯍꯥꯏꯇꯥꯔꯦ ꯃꯇꯝ ꯃꯇꯝꯒꯤ ꯄꯣꯠꯁꯦ ꯃꯤꯛꯁ ꯊꯥꯗꯕꯤ ꯑꯩꯈꯣꯏ ꯃꯅꯥ ꯃꯁꯤꯡ ꯑꯃꯈꯛꯇ ꯊꯥꯕꯤ ꯃꯣꯏꯅ ꯍꯧꯛ ꯇꯧꯅꯔꯕꯅꯦ ꯃꯌꯥꯝꯅ ꯈꯥꯃꯦꯟ ꯑꯁꯤꯗ ꯄꯥꯠ ꯈꯥꯃꯦꯟꯁꯤꯗ ꯊꯥꯔꯒꯅ ꯊꯥꯃꯦꯟꯁꯃꯦꯟ ꯈꯛꯇ ꯊꯥꯕ ꯁꯨꯃꯥꯏꯅ ꯇꯧꯅꯕꯩꯅꯦꯕ ꯑꯩꯅ ꯍꯥꯏꯐꯦꯠꯇꯪ ꯎꯕꯩꯅ ꯍꯥꯏꯕꯩ ꯋꯥꯅꯦꯕꯀꯣ ꯑꯇꯩꯗꯤ ꯐꯖꯅꯗꯤ ꯑꯩ ꯀꯩꯅꯣ ꯇꯧꯕꯅꯦꯕ ꯑꯩꯈꯣꯏ ꯏꯃꯥꯅ ꯍꯣꯏꯁꯨ ꯑꯃ ꯊꯥ ꯀꯥꯟꯗ ꯆꯨꯖꯥꯛ ꯊꯥꯔꯦ ꯑꯗꯨꯗꯩ ꯆꯨꯝꯆꯥꯛ ꯉꯥꯛꯇ ꯊꯥꯏꯌꯦꯕ ꯃꯣꯏ ꯑꯃ
ꯑꯣꯏ ꯌꯥꯝ
ꯃꯣꯏ ꯚꯦꯔꯥꯏꯇꯤ ꯃꯅꯨꯡꯗ ꯊꯝꯃꯁꯨ ꯑꯇꯣꯞ ꯑꯇꯣꯞꯄ ꯂꯩꯔꯁꯨ ꯃꯣꯏ ꯑꯃꯨꯛ ꯊꯥ ꯀꯥꯟꯁꯤꯗ ꯆꯨꯆꯥꯛꯀꯦ ꯉꯥꯛꯇ ꯊꯥꯕ ꯑꯇꯣꯞꯄ ꯃꯅꯥ ꯃꯁꯤꯡ ꯌꯥꯟꯁꯤꯟꯗꯕ ꯁꯨꯃꯥꯏꯅ ꯌꯥꯝ ꯇꯧ ꯇꯕꯅꯦ ꯍꯗꯤ ꯃꯁꯥ ꯃꯁꯥꯒꯤ ꯁꯤꯖꯟꯒꯤ ꯀꯩꯅꯣ ꯄꯥꯜꯂꯒ ꯍꯥꯏꯇꯥꯔꯦ ꯑꯗꯨꯅ ꯑꯩꯈꯣꯏ ꯅꯥꯀꯟꯒꯤ ꯂꯩ ꯑꯗꯨꯃꯥꯏꯅ ꯈꯟꯃꯟꯅ ꯁꯤꯟꯕꯣ ꯃꯣꯏ ꯑꯇꯣꯞꯄ ꯀꯣꯠ ꯌꯣꯟꯕꯤ ꯀꯔꯤ ꯀꯔꯥꯡꯗ ꯊꯥꯕ ꯈꯣꯠꯄ ꯑꯗꯨꯃꯥꯏꯅ ꯇꯧꯅꯕ
ꯑꯗꯨꯃꯥꯏꯅ ꯇꯧꯅ
ꯍꯥꯏꯕꯒꯤ ꯋꯥꯅꯤ ꯑꯩꯁꯨ ꯐꯖꯅ ꯈꯪꯗꯦ ꯍꯥꯏꯕꯗꯨꯅ ꯑꯗꯨ ꯅꯪꯒꯤ ꯃꯣꯠꯇ ꯀꯔꯤ ꯂꯩ ꯍꯥꯏꯕꯒꯤ ꯅꯪꯅ ꯀꯔꯤ ꯎꯏ ꯍꯥꯏꯕꯒꯤ ꯑꯩꯅꯁꯨ ꯈꯪꯕꯩ ꯋꯥꯅꯤ ꯑꯗꯨꯕꯨꯗꯤ
ꯑꯩꯒꯤ ꯃꯣꯠꯇꯕꯨꯗꯤ ꯑꯗꯨꯝ ꯑꯃꯈꯛꯇꯪ ꯇꯧꯕꯗꯨꯗꯤ ꯄꯥꯛꯅꯗꯤ ꯎꯗꯤ ꯎꯗꯦ ꯄꯥꯛꯅ ꯎꯗꯦ ꯍꯥꯏꯕꯗꯤ ꯌꯥꯝ ꯆꯥꯎꯅ ꯇꯧꯅꯔꯛꯄꯅꯤꯅ ꯑꯗꯨꯝ ꯂꯨ ꯑꯃꯅꯤ ꯈꯛꯇꯪ ꯇꯧꯕꯗꯨꯗꯤ ꯑꯗꯨ ꯑꯗꯨ ꯅꯠꯇꯦꯕ ꯑꯩꯅ ꯈꯜꯂꯨꯔꯤꯕ ꯐꯥꯔꯃꯤꯡ ꯍꯥꯏꯔꯤꯕ ꯄꯣꯠꯁꯤꯅ ꯑꯩꯅ ꯈꯜꯂꯤꯁꯤꯅ ꯑꯗꯨꯝ ꯈꯤꯇꯪ ꯆꯥꯎꯅ ꯍꯥꯏ ꯇꯥꯔꯦꯀꯣ ꯑꯗꯨꯃꯥꯏꯅ ꯇꯧꯕꯗꯨ ꯗꯔꯥꯅ ꯈꯜꯂꯨꯕ ꯑꯗꯨ ꯀꯩꯁꯨ ꯀꯥꯏꯗꯦ ꯑꯗꯨꯃꯥꯏꯅ ꯑꯅꯧꯕ ꯑꯃ ꯈꯪꯖꯤꯜꯍꯧꯔꯦ ꯑꯩꯁꯨ ꯍꯧꯖꯤꯛꯀꯥꯟ ꯑꯗꯨꯃꯥꯏꯅ ꯑꯃꯈꯛꯇꯪ ꯃꯈꯜ ꯑꯃꯈꯛꯀꯤ ꯃꯅꯥ ꯃꯁꯤꯡꯕꯨ ꯑꯣꯏꯔꯣ ꯑꯃꯕꯨ ꯑꯣꯏꯔꯣ ꯊꯥꯏ ꯍꯥꯏꯕꯗꯨꯃ ꯑꯩꯗꯤ ꯍꯥꯟꯅꯗꯤ ꯈꯪꯉꯝꯗꯦ ꯈꯪꯉꯝꯗꯦ ꯍꯥꯏꯕꯗꯤ ꯆꯥꯎꯅ ꯇꯧꯔꯛꯄꯗꯗꯤ ꯑꯗꯨꯃꯥꯏꯅ ꯇꯧꯕꯒꯤ ꯄꯣꯠꯇꯨꯃ ꯀꯌꯥ ꯎꯔꯝꯗꯦ ꯍꯥꯏꯕ ꯇꯥꯔꯦ ꯑꯗꯣ ꯑꯗꯣꯝꯅ ꯇꯧꯕ ꯍꯧꯔꯦ ꯍꯥꯏꯔꯒꯗꯤ ꯀꯩꯁꯨ ꯀꯥꯏꯗꯦ ꯌꯥꯝ ꯐꯩ ꯍꯣꯏ ꯆꯨꯒꯨꯝꯕ ꯇꯧꯕ ꯃꯤꯕꯨꯗꯤ ꯆꯨ ꯈꯛꯇꯪ ꯇꯧꯕ ꯑꯗꯨꯃꯥꯏꯅ ꯌꯥꯝ ꯆꯥꯎꯅ ꯇꯧꯈꯤꯕꯗꯣ ꯑꯗꯨꯃꯥꯏꯅꯕꯨꯗꯤ ꯇꯧꯅꯩꯀꯣ ꯑꯗꯣ ꯑꯗꯒꯤ ꯍꯣꯏ ꯀꯩꯅꯣꯗꯨꯁꯨ ꯂꯩꯔꯦ ꯑꯩꯈꯣꯏꯒꯤ ꯗ꯭ꯔꯥꯒꯣꯟ ꯐ꯭ꯔꯨꯏꯠ ꯈꯛꯇꯪ ꯇꯧꯕ ꯃꯤꯁꯨ ꯂꯩ ꯀꯣ ꯑꯗꯨꯃꯥꯏꯅꯗꯤ ꯂꯩ ꯑꯗꯨ ꯐꯔꯦ ꯑꯗꯨ ꯅꯪꯅ ꯈꯥꯃꯦꯟ ꯑꯁꯤꯟꯕꯤꯁꯤ ꯌꯥꯝ ꯄꯥꯝꯃꯨꯔꯤꯁꯤ ꯃꯍꯥꯎꯁꯤꯅꯔꯥ ꯅꯠꯇ꯭ꯔꯒ ꯌꯦꯡꯕꯗ ꯐꯖꯕꯗꯨꯅꯔ ꯅꯠꯇ꯭ꯔꯒ ꯅꯪꯅ ꯁꯨꯝ ꯈꯥꯃꯦꯟ ꯑꯁꯤꯟꯕ ꯍꯦꯟꯅ ꯄꯥꯝꯖꯔꯤꯁꯦ ꯍꯥꯏꯕꯗꯤ ꯅꯪꯅ ꯎꯔꯨꯕꯗꯨꯈꯛ ꯑꯣꯏꯕꯒꯤꯔꯥ ꯅꯠꯇ꯭ꯔꯒ ꯀꯔꯝꯍꯥꯏꯅ ꯇꯧꯕꯒꯤ ꯈꯥꯃꯦꯟ ꯑꯁꯤꯟꯕꯤꯁꯦ ꯅꯪꯅ ꯃꯦꯟꯁꯟ ꯇꯧꯔꯛꯄꯅꯣꯗꯣ ꯍꯥꯏꯔꯞ ꯍꯥꯏꯕꯤꯌꯨ
ꯑꯗꯨꯕꯨꯗꯤ ꯑꯩ ꯃꯈꯥ ꯇꯥꯕ ꯐꯖꯅꯗꯤ ꯈꯪꯗ꯭ꯔꯦ ꯖꯁ ꯑꯩꯈꯣꯏ ꯅꯥꯀꯟꯗ ꯈꯔ ꯊꯥꯕꯁꯤꯗ ꯑꯩꯈꯣꯏ ꯅꯥꯀꯟꯒꯤ ꯁꯨꯝ ꯑ ꯌꯥꯝ ꯆꯥꯎꯅ ꯇꯧꯋꯦꯕ ꯑꯩꯈꯣꯏꯒꯤ ꯅꯥꯀꯟꯒꯤ ꯏꯃꯨꯡ ꯍꯥꯏꯇꯥꯔꯦ ꯐꯅ ꯌꯥꯝ ꯆꯥꯎꯋꯤ ꯃꯥꯏꯗꯣ ꯑꯗꯨꯅ ꯃꯤꯗ ꯄꯣꯠ ꯁꯟꯗꯣꯛꯈꯤꯕ ꯃꯤꯗ ꯑꯗꯨꯝ ꯊꯥ ꯌꯥꯎꯋꯦ ꯃꯣꯏꯅ ꯕꯛ ꯀꯩꯅꯣꯗ ꯌꯣꯜꯂꯒ ꯐꯖꯅ ꯑꯗꯨꯒꯤ ꯑꯣꯏꯅ ꯁꯨꯝ ꯃꯣꯏ ꯑꯗꯨ ꯑꯗꯨꯃꯥꯏꯅ ꯈꯔ ꯐꯖꯩ ꯍꯥꯏꯇꯥꯔꯦ ꯈꯨꯊꯥꯗꯣ ꯌꯥꯝ ꯖꯨꯇꯣꯟ ꯌꯥꯝ ꯇꯣꯏꯅ ꯆꯪꯗꯕ꯭ꯔꯥ ꯈꯪꯗꯦ ꯑꯗꯨꯅ ꯃꯣꯏꯗꯤ ꯑꯗꯨꯝ ꯑꯗꯨꯝ ꯀꯣꯝꯅ ꯊꯥꯏ ꯃꯣꯏ ꯍꯧ ꯊꯥꯕꯁꯨ ꯊꯥꯕꯅꯤ ꯍꯦꯛꯇ ꯑꯗꯨ ꯍꯦꯛꯇ ꯊꯥ ꯂꯩꯔꯝꯒꯅꯤ ꯂꯨꯀ ꯑꯜꯂꯨ ꯀꯩꯅꯣ ꯊꯧꯋꯦꯗꯥꯏ ꯀꯩ ꯇꯧꯗꯦ
ꯁꯦ ꯃꯆꯥꯗꯨꯔꯣ ꯅꯠꯇ꯭ꯔꯒ ꯗꯦꯁꯀꯤ ꯑꯆꯧꯕꯗꯨꯔꯣ ꯀꯃꯥꯏꯅ ꯇꯧ
ꯗꯦꯁꯀꯤ ꯑꯆꯧꯕꯗꯨ ꯃꯂꯤ
ꯁꯆꯧꯕꯁꯦ ꯎꯁꯀ ꯑꯆꯧꯕꯁꯦ ꯑꯗꯨꯃꯥꯏꯅ ꯌꯥꯝꯅ ꯃꯑꯣꯡ ꯇꯥꯅ ꯔꯣ ꯔꯣꯗ ꯌꯥꯝ ꯆꯥꯎꯅ
ꯑ ꯑꯆꯧ ꯑꯆꯧꯕ ꯀꯩꯅꯣꯗꯒ ꯗꯨꯀꯥꯟꯗ ꯊꯥ ꯌꯥꯅꯕ ꯃꯑꯣꯡꯗ ꯊꯥꯏꯌꯦꯕ ꯃꯣꯏꯁꯦ ꯁꯟꯗꯣꯛ ꯁꯟꯗꯣꯛꯅꯉꯥꯏ ꯑꯗꯨꯃꯥꯏꯅ ꯊꯥꯕꯩꯅ ꯁꯨꯝ ꯊꯦꯡꯅꯕꯩꯩꯅ ꯑꯩ ꯀꯟꯅꯗꯤ ꯈꯪꯗ꯭ꯔꯦ ꯑꯗꯣ ꯑꯩꯈꯣꯏ ꯑꯩꯈꯣꯏ ꯑꯦꯔꯤꯌꯥ ꯑꯩꯈꯣꯏ ꯃꯄꯥꯥꯟꯗꯁꯨ ꯑꯗꯨꯃꯥꯏꯅ ꯃꯣꯏꯅ ꯑꯗꯨꯝ ꯈꯤꯇꯪ ꯃꯃꯜꯁꯨ ꯇꯥꯅꯁꯨ ꯌꯣꯜꯂꯦ ꯍꯥꯏꯗꯤ ꯆꯥꯎꯅ ꯊꯥꯔꯕꯅꯤꯅ ꯐꯅꯌꯥꯝ ꯄꯣꯠꯇꯣ ꯐꯅ ꯌꯥꯝ ꯊꯣꯛꯑꯦ ꯑꯗꯨ ꯍꯥꯏꯐꯦꯠꯇꯪ ꯑꯩꯅ ꯎꯕꯩ ꯈꯪꯕꯩ ꯋꯥꯅꯤ ꯑꯗꯒꯤ ꯑꯗꯨꯒꯤ ꯃꯇꯥꯡꯗꯗꯤ ꯌꯥꯝ ꯀꯜꯂꯗꯤ ꯑꯩ ꯎꯗꯦ ꯑꯗꯩ ꯍꯣꯏ ꯆꯨꯖꯥꯛꯀꯤ ꯃꯇꯥꯡꯗꯅ ꯑꯃꯨꯛ ꯆꯨꯖꯥꯛ ꯆꯨꯖꯥꯛ ꯉꯥꯛꯇ ꯃꯣꯏ ꯆꯨꯖꯥꯛ ꯀꯕꯣꯛ ꯀꯣꯛꯄꯤ
ꯊꯥꯒ ꯊꯥꯕ ꯑꯃꯃꯝ ꯈꯛꯇ ꯐꯥꯔꯒ ꯄꯣꯠꯁꯛꯁꯤ ꯌꯥꯝ ꯊꯣꯛꯍꯜꯂꯒ ꯁꯨꯃꯥꯏꯅ ꯑꯣꯏꯅ ꯍꯧꯛ ꯄꯩꯁꯥꯁꯤ ꯁꯨꯃꯥꯏꯅ ꯇꯥꯟꯅꯩ ꯍꯥꯏꯗꯤ ꯃꯆꯥ ꯃꯆꯥꯥꯏ ꯆꯥꯏꯗ ꯁꯔꯨꯛꯇꯤ ꯍꯩ ꯔꯥ ꯊꯥꯔꯁꯨ ꯀꯩꯅꯣ ꯇꯧꯔꯁꯨ ꯑꯃꯈꯛꯇ ꯊꯥꯔꯒ ꯃꯥꯏ ꯃꯆꯜꯗꯨ ꯁꯤ ꯆꯪꯉꯤ ꯍꯥꯏꯔꯒ ꯁꯤꯃ ꯁꯤꯃꯁꯤ ꯂꯩꯔꯒ ꯇꯤꯟ ꯍꯤꯗꯥꯛ ꯑꯣꯏꯔꯣ ꯀꯩꯅꯣ ꯑꯣꯏꯔꯣ ꯚꯤꯇꯥꯃꯤꯟ ꯀꯥꯞꯀꯦ ꯑꯣꯏꯔꯣ ꯑꯗ ꯑꯗꯨꯃꯩꯗꯨ ꯑꯃꯃꯝꯗ ꯑꯣꯏꯅ ꯂꯩꯔꯅꯤꯗ ꯄꯣꯠꯇꯨ ꯑꯅꯤ ꯑꯍꯨꯝꯗꯤ ꯁꯨꯔꯔꯣꯏ ꯃꯥꯒꯤ ꯊꯥꯔꯤꯕ ꯄꯣꯠ ꯑꯃꯗꯨ ꯈꯛꯇꯒꯤ ꯑꯣꯏꯔꯕꯅꯤꯅ ꯑꯗꯨꯃꯥꯏ ꯂꯩꯔ ꯊꯥꯔ ꯀꯥꯟꯗ ꯑꯃꯨꯛ ꯈꯤꯇꯪ ꯀꯣꯝꯕ ꯑꯩꯒꯤ ꯃꯣꯠꯇ ꯑꯗꯩ ꯄꯣꯠꯇꯨ ꯁꯤꯃ ꯈꯛꯇ